ꯏꯗꯥꯎ
ꯍꯜꯂꯣ ꯇꯥꯕꯔ‌ꯣ
ꯇꯥꯏꯌꯦ
ꯈ‌ꯣꯏ ꯏꯇꯥꯎ ꯂꯩꯇ꯭ꯔꯣ
ꯏꯇꯥꯎ ꯃꯌꯨꯝ ꯆꯠꯈꯤꯌꯦ ꯂꯨꯍꯣꯡꯕ ꯑꯃ ꯂꯩ ꯂꯨꯍꯣꯡꯕ ꯑꯃ ꯂꯩꯌꯦꯅ ꯃꯥ ꯐꯅꯦꯛꯀ ꯀꯩ ꯕ꯭ꯂꯥꯎꯁ ꯕ꯭ꯂꯥꯎꯁꯀ ꯅꯠꯇꯦꯗ ꯇꯣꯞꯁꯀ ꯇꯨꯔꯒ ꯆꯠꯈꯤꯕꯅ‌ꯦ
ꯈꯔ ꯇꯧꯔꯦ ꯃꯥꯏ ꯏꯃ ꯑꯗꯨꯗꯤ
ꯑ ꯃꯥ ꯍꯌꯦꯡꯗꯤ ꯈꯔ ꯇꯧꯔꯛꯑꯅꯤ ꯉꯁꯤꯕꯨꯗꯤ ꯉꯁꯤ ꯉꯔꯥꯡ ꯉꯔꯥꯡ ꯑꯣꯏꯔꯝꯒꯅꯤ ꯃꯥꯏ ꯍꯩꯖꯤꯡ ꯄꯣꯠꯇꯣ ꯎꯝ ꯍꯌꯦꯡ ꯂꯨꯍꯣꯡꯕ
ꯎꯝ ꯍꯌꯦꯡ ꯂꯨꯍꯣꯡꯕ ꯑꯗꯨꯗꯤ ꯃꯥ ꯍꯪꯆꯤꯠꯇꯣ ꯂꯥꯛꯄ ꯌꯥꯗꯣꯏꯖꯥꯠꯂꯥ ꯃꯥꯅ ꯂꯥꯛꯀꯦꯕꯨꯗꯤ ꯍꯥꯏꯗꯤ ꯍꯥꯏꯌꯦ ꯃꯥ ꯌꯥꯅꯤꯅ
ꯂꯥꯛꯨꯕꯗꯤ ꯋꯥꯔꯅꯤ ꯂꯧꯍꯣꯡ ꯅꯅꯨꯡꯉꯥꯏꯥꯟꯕꯕ ꯃꯥ ꯑꯦꯛꯖꯥꯝ ꯂꯩ ꯍꯥꯏꯔꯒ ꯍꯜꯂꯛꯀꯅꯤꯗ ꯍꯥꯏꯕꯅꯤ
ꯑꯣ ꯑꯩꯈꯣꯏ ꯆꯥꯛ ꯆꯥꯅꯁꯦꯅ ꯍꯥꯏꯕꯅꯦꯕ
ꯇꯣꯏꯔꯦ
ꯇꯣꯏꯗꯤꯦ ꯀꯔꯤꯅꯣ ꯆꯥꯛꯀꯠꯅꯕꯕꯨ ꯀꯥꯏ ꯇꯣꯏꯔꯤꯒꯦ
ꯑꯥ ꯐꯤꯕꯝꯁꯤꯡꯗꯨꯒ ꯆꯥꯗꯤ ꯆꯥꯟꯅꯩ
ꯑ ꯍ ꯑꯩ ꯈꯪꯉꯦ ꯑꯩ ꯈꯪꯉꯦ ꯐꯔ ꯇꯣꯏꯔꯦ ꯍꯟꯗꯛꯁꯦ ꯂꯣꯏꯔꯛꯄꯒꯤꯅꯦꯕꯀꯣ ꯍꯔꯛ ꯀꯣꯏꯦ ꯎꯈꯥ ꯇꯧꯔ ꯀꯅꯤ ꯂꯣꯏ ꯃꯖꯝ ꯈꯠ ꯑꯣꯏꯗꯅ
ꯍꯧꯔꯛꯄꯒꯤ ꯑꯃ ꯁꯣꯝꯅ ꯀꯟꯅ ꯇꯝꯕꯩꯗꯣ
ꯑ ꯑꯥ ꯑꯥ ꯑꯥ
ꯑꯗꯨ ꯇꯝꯃꯗꯤ ꯁꯥ ꯉꯥ ꯆꯥꯕ ꯌꯥꯔꯔꯣꯏ
ꯀꯔꯤꯕ ꯑ ꯖꯤꯜꯂꯦ
ꯃꯦꯔꯥꯝꯃꯦ ꯆꯥꯏ ꯂꯩꯗꯣꯏꯅꯦ
ꯑꯩ ꯉꯝꯃꯣꯏ ꯑꯩ ꯉꯝꯖꯔꯔꯣꯏ
ꯑꯗꯨ ꯍꯥꯏꯔꯒ ꯃꯥ ꯍꯌꯦꯡ ꯐꯣꯇꯣꯗꯣꯛ ꯀꯠꯂꯛꯀꯗ꯭ꯔꯥꯗꯤ ꯊꯥꯖꯗꯦ ꯑꯗꯣ ꯀꯔꯤꯒꯨꯝꯕ ꯃꯥꯅ ꯐꯣꯇꯣ ꯀꯥꯞꯄꯛꯑꯒꯗꯤ ꯅꯍꯥꯛ ꯌꯦꯡꯕ ꯉꯝꯒꯗꯔꯥ
ꯑꯩ ꯑꯩ ꯌꯦꯡꯒꯦꯗꯅ ꯊꯣꯡꯅꯥꯎ ꯎꯅ ꯄꯨꯊꯣꯛꯑ ꯂꯩꯔꯨꯕꯅꯦ
ꯑꯩꯅ ꯍꯥꯏꯗꯤ ꯍꯥꯏꯈꯤꯕꯅꯦ ꯏꯇ ꯐꯣꯇꯣꯗꯣ ꯈꯔ ꯊꯥꯖꯤꯜꯂꯛꯑꯣ ꯐꯣꯇꯣ ꯐꯖ ꯐꯖꯕꯁꯤꯡꯗꯣꯒ ꯊꯥꯖꯤꯜꯂꯑꯣ
ꯑꯩꯅ ꯐꯣꯇꯣ ꯈꯔ ꯌꯥꯝꯅ ꯐꯣꯇꯣ ꯈꯔ ꯌꯥꯝ ꯅꯝꯃꯛꯑꯣ ꯍꯌꯦꯡꯋꯥꯣꯏ ꯑꯋꯥ ꯑꯅꯥ ꯇꯥꯔꯀꯥꯟꯗ ꯌꯦꯡꯉ ꯅꯣꯛꯄ ꯌꯥꯕ꯭ꯔ ꯑ ꯌꯦꯦꯕ
ꯅꯪ ꯆꯥꯛꯀ ꯆꯥꯔꯕꯣꯗꯣ
ꯆꯥꯛ ꯇꯣꯛꯄꯗ ꯉꯥꯏꯔꯤ ꯆꯥꯛꯁꯦ ꯂꯣꯏꯣꯏ ꯀꯩꯅꯣ ꯄꯤꯕ꯭ꯔꯣ ꯆꯥꯛ ꯄꯤꯕ꯭ꯔꯣ ꯍꯣꯁꯇꯦꯜꯒꯤ
ꯑꯪ ꯄꯤꯌꯦ ꯑꯩꯈꯣꯏ ꯍꯣꯁꯇꯦꯜꯒꯤꯗꯤ
ꯑꯁ ꯑꯩꯈꯣꯏꯗꯤ ꯄꯤꯗꯦ ꯅꯨꯃꯤꯠ ꯇꯔꯥ ꯃꯉꯥꯅꯤ
ꯑꯗꯣ ꯑꯩꯈꯣꯏꯁꯨ ꯄꯤꯕꯨꯗꯤ ꯄꯤꯔꯣꯏꯑꯕ ꯑꯗꯨꯃꯥꯏꯅ ꯅꯨꯃꯤꯠ ꯇꯔꯥꯃꯉꯥꯅꯤ ꯑꯗꯣ ꯍꯧꯖꯤꯛꯀꯤꯗꯤ ꯄꯤꯔꯤꯑꯕ ꯍꯥꯏꯗꯤ ꯑꯩꯈꯣꯏꯗꯤ ꯈꯔ ꯃꯌꯥꯝꯒꯤ ꯄꯤꯅꯗꯕꯗꯒꯤ ꯈꯔ ꯊꯦꯡꯊꯔꯒꯗꯤ ꯍꯥꯏꯗꯤ ꯈꯔ ꯊꯦꯡꯕꯧꯗꯤ ꯄꯤꯗꯣꯏꯕ ꯑꯗꯨꯒ ꯑꯃꯨꯛ ꯅꯣꯏ ꯅꯣꯏꯅ ꯑꯃꯨꯛ ꯄꯤꯔꯀꯥꯟꯗ ꯑꯩꯈꯣꯏꯅ ꯑꯃꯨꯛ ꯄꯤꯔꯣꯏꯗꯣꯏꯅꯦꯕꯁꯦ ꯆꯞ ꯃꯥꯟꯅꯩꯑꯕ
ꯑꯣ
ꯑꯗꯨꯗꯨꯅ ꯆꯞ ꯃꯥꯟꯅꯩ ꯄꯨꯅꯤꯗ ꯅꯣꯏꯅ ꯍꯥꯟꯅ ꯄꯤꯗꯕ ꯑꯩꯈꯣꯏꯅ ꯀꯣꯟ ꯄꯤꯗꯕ
ꯀꯩ ꯏꯟꯁꯥꯡ ꯀꯩ ꯏꯟꯁꯥꯡ ꯄꯤꯒꯦ
ꯑꯩꯈꯣꯏ ꯂꯧꯗꯦ ꯆꯝꯊꯣꯡ ꯊꯣꯡꯉꯦ
ꯆꯝꯅ ꯊꯣꯡꯉꯤꯔꯣꯏ ꯌꯦꯟꯗ ꯆꯝꯅ ꯊꯣꯡ ꯇꯣꯡꯉꯦꯔꯣ
ꯌꯦꯅꯗꯤꯦ ꯌꯦꯅꯗꯦ ꯆꯝꯊꯣꯡꯅꯦꯦ ꯆꯝꯊꯣꯡ ꯄꯨꯔꯥ ꯆꯝꯊꯣꯛꯈꯣ
ꯆꯥꯖꯒꯗ꯭ꯔꯤꯑꯒ ꯅꯣꯏꯕꯨ ꯑꯗꯨꯒꯨꯝꯕ ꯆꯥ ꯍꯩꯕ
ꯑꯩꯁ ꯀꯩꯅꯣ ꯑꯩꯈꯣꯏꯗ ꯆꯝꯊꯣꯡꯒꯗꯣ ꯆꯥꯕ ꯐꯩ ꯏꯔꯣꯝꯃꯒꯗꯣ ꯆꯥꯏ ꯃꯤꯈꯣꯏꯁꯨ ꯄꯩꯁꯥ ꯂꯩꯇꯕꯅꯤꯅ
ꯅꯇꯎꯗꯣ ꯀꯩ ꯈꯃꯨ ꯇꯣꯡꯗꯣꯏꯅꯣ ꯈꯟꯕꯗ ꯑꯩ ꯋꯥꯈꯜꯁꯤꯗꯠ
ꯑꯩꯁꯨ ꯑꯦꯃ ꯈꯜꯂꯨ ꯈꯜꯂꯨꯔꯒ ꯗ꯭ꯔꯦꯁꯇꯣ ꯂꯥꯛꯏ ꯅꯪ ꯈꯣꯡꯎꯞꯇꯣꯑꯁ ꯏ ꯈꯨꯟꯗꯤꯥ ꯑꯃ ꯇꯣꯡꯗꯣꯏꯔ
ꯃꯣꯏ ꯃꯄꯥꯒꯤ ꯃꯣꯏꯄꯥꯒꯤ ꯃ ꯀꯨꯔꯇꯥ ꯁꯦꯠꯂꯀꯥꯟꯗ ꯇꯣꯡꯉꯅꯕꯗ ꯇꯣꯡꯅꯤꯗꯤ ꯍꯥꯏꯈꯤꯕꯅꯦꯕ
ꯑꯥ ꯑꯗꯨ ꯇꯣꯡꯉꯛꯄ ꯑꯣꯏꯍꯦ
ꯑꯩꯅ ꯁꯤꯗꯒꯤ ꯐꯤꯔꯣꯜ ꯄꯤꯈꯤꯕꯅꯦ ꯁꯦꯠꯂꯛꯑꯣꯅ
ꯎꯝ
ꯐꯖꯗꯣꯏꯅꯦꯣ ꯍꯌꯦꯡ
ꯃꯥ ꯀꯩꯁꯨꯅ ꯇꯔ ꯍꯇꯗ
ꯇꯅ ꯇꯟ ꯅꯠꯇꯦꯦ ꯏꯁꯀꯥꯏ ꯕ꯭ꯂꯨꯅꯤꯠꯇ ꯅꯧ ꯇ ꯅꯧꯔꯗꯅ
ꯇꯃꯇꯂ ꯃꯥꯔ ꯑꯗꯨꯗ
ꯨꯞꯞ ꯨꯞꯄ ꯂꯥꯎꯔꯦ ꯑꯗꯨ
ꯒꯥꯎ
ꯑꯦ ꯅꯃꯜ ꯂꯩꯦ
ꯃꯅꯦꯦ ꯅꯣꯡꯧꯃꯜꯂꯤ ꯑꯣꯏꯣꯏꯁꯤꯟꯅꯁꯦ ꯍꯦꯠꯖꯜꯂꯦ ꯍꯌꯦꯡ ꯑꯗꯨꯝ ꯌꯦꯡꯉꯗꯣꯁꯦ ꯍꯌꯦꯡ ꯑꯃꯨꯛ ꯅꯣꯛꯃꯤꯟꯅꯈꯤꯁꯦ ꯈꯔꯒ ꯎꯍꯧꯦ ꯍꯧꯣꯕ
ꯇꯞ ꯇ ꯑꯉ ꯃꯥꯥꯡꯒꯌꯕꯅꯤ
ꯑ ꯍꯌꯦ ꯑꯣꯦ ꯍꯦꯅꯦ ꯃꯥ ꯀꯦꯁꯨꯦ ꯀꯦꯔꯛꯇꯦ ꯅꯠꯇ꯭ꯔꯣ ꯍꯌꯦꯡꯗꯤꯌꯦ
ꯍꯌꯦꯡ ꯍꯣꯃꯨ ꯀꯧꯔꯛꯀꯦꯅꯤ ꯍꯥꯏꯕꯅꯤ
ꯍꯧꯃꯛ ꯍꯣꯏ ꯀꯦꯗꯤ ꯀꯦꯗꯣꯔꯦ ꯃꯥ ꯃꯥ ꯐ꯭ꯔꯦꯁꯥꯔ ꯃꯤꯠꯀ ꯌꯥꯎꯗ꯭ꯔꯤꯗꯣ ꯀꯦꯕ ꯄꯜꯂꯦꯅ ꯄꯤꯔ ꯔꯦꯁꯦ ꯇ ꯂꯦꯅꯤ ꯌꯥꯎꯗꯕꯤ ꯆꯈꯤꯅꯕ
ꯃꯃꯤꯠꯀꯩꯗꯣ ꯁꯪꯒꯗ ꯑꯝꯇ ꯌꯥꯗꯕꯅꯦ ꯃꯃꯤꯠꯇꯣ ꯁꯪꯕꯗꯃ ꯇꯁ ꯅꯗ
ꯃꯥ ꯍꯌꯦꯡ ꯃꯥ ꯍ ꯃꯥꯗꯨ ꯃꯥ ꯀꯦꯕ ꯃꯤꯗꯣ ꯀꯩꯅꯣ ꯇꯧꯔꯅꯤ ꯍꯥꯏꯕ ꯂꯥꯛꯅꯔꯅꯤ ꯍꯥꯏꯕ
ꯋꯥꯟꯊꯈꯤꯕꯗꯣ
ꯍꯥ
ꯋꯥꯟꯗꯔꯒꯤꯗꯨꯣꯏꯅꯦꯕ ꯃꯥꯀꯦꯕ ꯃꯤꯗꯣ
ꯑꯗꯨꯅꯦ ꯑꯩꯁꯦ ꯏꯕꯦꯝꯃ ꯅꯪ ꯍꯦꯟꯃꯜꯂꯦ ꯅꯪ ꯇꯧꯔꯤꯗꯣ ꯀꯔꯤꯅꯣ ꯍꯥꯏꯅ ꯀꯦꯗꯕꯤ ꯇꯣꯛꯈꯤꯕ꯭ꯔꯥ ꯃꯣꯠꯇꯦ ꯋꯥꯔꯦ ꯌꯥꯔꯦ ꯇꯣꯛꯑꯁꯦ ꯅꯪ ꯀꯦꯔꯔꯒꯦ ꯀꯥꯏꯅ
ꯑꯩꯈꯣꯏ ꯆꯠꯄꯩ ꯄ꯭ꯂꯥꯟꯗꯣ ꯑꯁ ꯈꯨꯔꯧ ꯐꯖꯅ ꯊꯥꯡ ꯂꯩꯔꯦ
ꯠꯂꯣ ꯈꯔ ꯊꯦꯡꯉꯁ
ꯍꯣꯏ ꯆꯠꯄꯕꯨꯗꯤ ꯁꯣꯏꯗꯅ ꯆꯠꯀꯅꯤ ꯑꯗꯣ ꯁꯟꯗꯦ ꯉꯥꯏꯕꯒꯤꯅꯦꯕ ꯁꯟꯗꯦꯗ ꯆꯠꯂꯒꯗꯤ ꯍꯥꯏꯗꯤ
ꯑꯗꯨꯗꯤ ꯃꯊꯪ ꯌꯥꯔꯁꯦ ꯅꯪ ꯅꯣꯏ ꯆꯪ ꯂꯣꯏ ꯆꯠꯂꯁꯤ ꯌꯥꯔꯕ
ꯌꯥꯝ ꯆꯠ ꯆꯠꯀꯗꯕꯀꯣ
ꯎꯝ
ꯆꯊꯁꯤꯜꯂꯛꯀꯅꯤꯀꯣ ꯆꯠꯁꯤ ꯆꯠꯁꯤꯀꯣ
ꯍꯣꯏ ꯍꯣꯏ
ꯍꯥꯏꯗꯤ ꯅ ꯑꯃꯨꯛ ꯉꯟꯇꯥ ꯆꯠꯊꯣꯛ ꯂꯩꯔꯝꯅꯤ ꯅꯪ ꯇꯤꯛꯀꯦꯠꯇ ꯈꯪꯖꯜꯂ ꯃꯃꯟꯒ ꯂꯣ ꯈꯪꯖꯜꯂꯒ
ꯁꯠ ꯁꯠ ꯁꯠ
ꯑꯩꯈꯣꯏꯁꯦ ꯑꯁꯦꯡꯒꯤꯗꯤ ꯅ ꯅꯍꯥꯟ ꯐꯥꯔꯁ ꯁꯟꯗꯦꯗꯨꯗ ꯆꯠꯁꯦ ꯍꯥꯏꯅꯕꯅꯦꯕꯀꯣ ꯑꯥ ꯑꯩꯈꯣꯏꯒꯤ ꯐꯤꯔꯋꯦꯜ ꯑꯃꯨꯛ ꯂꯩꯔꯦ ꯑꯗꯒꯤ ꯁꯦꯃꯤꯅꯥ ꯑꯃꯨꯛ ꯑꯗꯨ ꯑꯗꯥꯅ ꯃꯊꯪ ꯃꯊꯪ ꯂꯩꯒꯦꯗ ꯎꯄꯥꯏ ꯂꯩꯈꯤꯗꯕ ꯑꯗꯩ ꯃꯔꯛ ꯅ ꯑꯃꯨꯛ ꯌꯣꯒꯗꯤ ꯑꯃꯨꯛ ꯇꯥꯁꯜꯂꯦ ꯇ꯭ꯋꯦꯟꯇꯤ ꯋꯥꯟꯗꯣ ꯑꯩ ꯑꯃꯨꯛ ꯌꯥꯗ꯭ꯔꯦ
ꯌꯥꯗ꯭ꯔꯦ
ꯑꯃꯁꯦ ꯑꯃꯨꯛ ꯑꯦꯛꯖꯥꯝ ꯂꯣꯏꯔ ꯆꯠꯅꯤꯡꯉꯦ ꯍꯥꯏꯔꯦ ꯅꯪꯁꯨ ꯊꯥꯗꯣꯏꯔ ꯎꯝ ꯑꯗꯒꯤ ꯑꯃꯨꯛ ꯀ꯭ꯂꯥꯁꯀꯤꯗꯨꯅ ꯑꯃꯨꯛꯅ ꯑꯃꯨꯛ ꯌꯥꯗ꯭ꯔꯦ ꯑꯗꯨꯗꯤ ꯌꯥꯎꯗꯕꯗꯤ ꯅꯨꯡꯉꯥꯏꯇꯦ ꯃꯌꯥꯝ ꯄꯨꯜꯂꯞ ꯌꯥꯎꯅꯤꯡꯉꯦ ꯁꯨꯅꯕ ꯇꯧꯁꯦ ꯍꯥꯏꯔꯦ ꯃꯊꯪ ꯑꯃꯨꯛ ꯇꯥꯔꯛꯄꯗ ꯑꯦꯛꯖꯥꯝꯃꯨꯛ ꯂꯩꯔꯦ
ꯑꯗꯨꯗꯤ
ꯑꯦꯛꯖꯥꯝꯕꯨꯗꯤ ꯀꯨꯏꯅ ꯇꯧꯔꯝꯃꯣꯏꯗ ꯀꯩꯁꯨ
ꯎꯝ ꯈꯪꯗꯕ ꯊꯛꯈꯥꯏꯃꯨꯛ ꯇꯧꯗ꯭ꯔꯣ ꯑꯗꯨꯝ ꯊꯛꯈꯥꯏꯃꯨꯛ ꯇꯧꯅꯗꯥꯥꯏꯅꯦ ꯑꯗꯨꯅꯦ ꯌꯥꯝꯃꯦ ꯑꯩ ꯇ꯭ꯋꯦꯟꯇꯤ ꯋꯥꯟꯗ ꯂꯣꯏꯕꯒ ꯆꯠꯂꯁꯤꯅꯦ ꯍꯟꯗꯦ ꯍꯦꯛ ꯇꯥꯕꯗ
ꯄꯨꯂ ꯅꯪ ꯍꯥꯟꯅ ꯆꯠꯂꯝꯒꯅꯨꯀꯣ ꯐꯨꯇꯛꯀꯅꯤ ꯍꯥꯏꯗꯤ
ꯌꯥ ꯌꯥꯔꯦ ꯑꯗꯨꯗꯤ ꯇ꯭ꯋꯦꯟꯇꯤ ꯋꯥꯟꯗ ꯂꯣꯏꯔꯒ ꯆꯠꯂꯁꯤ ꯑꯩ ꯄꯩꯁꯥ ꯈꯔ ꯇꯥꯟꯒꯦ ꯑꯗꯨꯐ ꯃꯅꯨꯡꯗ
ꯑꯥ ꯑꯥ ꯑꯥ ꯑꯗꯨꯃ ꯈꯟꯅꯕꯤ ꯌꯥꯏ
ꯑꯦ ꯒ꯭ꯔꯨꯞ ꯀꯩꯅꯣ ꯌꯥꯔꯦ ꯇꯣꯛꯑꯁꯦ ꯁꯤ ꯋꯥꯔꯤꯁꯦ ꯑꯩ ꯍꯥꯏꯒꯦ ꯑꯩ ꯍꯥꯏꯒꯦ ꯇꯧꯔꯛꯄꯠꯁꯦ ꯌꯥꯔꯦ ꯅꯪ ꯄꯩꯁꯥ ꯄꯩꯁꯥ ꯆꯪꯉꯛꯄ ꯌꯥꯗ꯭ꯔꯣ ꯌꯥꯎꯗ꯭ꯔꯕ ꯍꯟꯗꯛꯀꯤ
ꯃꯃꯥꯡ ꯏꯕꯥꯅꯤ ꯁꯥꯟꯅꯔꯝꯕꯒꯤ ꯅꯣꯡꯉꯥꯜꯂꯒ ꯆꯪꯉꯛꯄꯗꯨꯗ ꯈꯛꯇꯅꯦ
ꯋꯥ ꯎꯝ ꯑꯗꯨꯗꯤ ꯑꯩꯅ ꯈꯔ ꯇꯧꯔꯛꯄ ꯇꯥꯔꯦꯅꯦꯀꯣ
ꯇꯧꯈꯩ ꯑꯩ ꯊꯕꯛ ꯑꯩꯗꯤ ꯀꯩꯅꯣ ꯃꯤꯒ ꯐꯣꯟ ꯄꯣ ꯑꯝꯇ ꯇꯧꯗꯦꯗ ꯑ ꯊꯕꯛꯁꯨ ꯁꯪꯗ ꯍꯧꯖꯤꯛ ꯅꯨꯡꯗꯥꯡ ꯍꯜꯂꯛꯄꯁꯦ ꯈꯛꯇꯪꯅꯦ ꯑꯩꯅ ꯍꯜꯂꯛꯏꯁꯦ ꯑꯌꯨꯛꯇꯒꯤ ꯍꯧꯒꯠꯂꯒ ꯗꯤꯄꯥꯔꯠꯃꯦꯟ ꯆꯠꯈꯤꯕꯗꯨꯅ ꯑꯗꯨꯝ ꯑꯥꯗꯪ ꯖꯒꯣꯏ ꯁꯥꯎ ꯆꯠꯂꯦ ꯑꯗꯩ ꯍꯜꯂꯛꯑꯦ ꯆꯥꯡ ꯆꯥꯔꯦ ꯍꯧꯖꯤꯛꯖꯤꯛ ꯅꯅꯦ ꯐꯣꯟ ꯄꯔꯤꯁ
ꯑꯗꯨꯗꯤ ꯍꯧꯖꯤꯛ ꯃꯇꯝꯁꯤꯗ ꯍꯌꯦꯡꯁꯨ ꯈꯔ ꯇꯧꯔꯛꯄ ꯇꯥꯔꯦ ꯍꯥꯏꯗꯤ ꯑꯩꯈꯣꯏꯅ ꯑꯃꯨꯛ ꯑꯌꯨꯛ ꯅꯨꯡꯊꯤꯜꯗꯣ ꯑꯃꯨꯛ ꯁꯪꯉꯦꯗꯅ ꯍꯧꯖꯤꯛꯇꯤ
ꯑ ꯍꯪꯆꯤꯠꯇꯒꯤꯕꯨꯗꯤ ꯍꯪꯒꯅꯤ
ꯍꯪꯆꯤꯠꯇ ꯑꯩ ꯅꯪ ꯃꯊꯪ ꯑꯥ ꯖꯒꯣꯏ ꯁꯥꯈꯤꯗꯣꯏ ꯅꯠꯇ꯭ꯔꯣ
ꯑꯗꯨ ꯑꯗꯨꯗꯤ ꯅ ꯀꯗꯅꯦ ꯌꯨ ꯀꯗꯤ ꯁꯥꯗꯤ ꯅꯨꯡꯊꯤꯤꯟꯗꯩꯅꯦꯕ
ꯎꯝ
ꯗꯦꯠ ꯇ꯭ꯋꯦꯟꯇꯤ ꯋꯥꯟꯗꯣ ꯈꯛꯇꯪ ꯀ꯭ꯂꯥꯁꯇ ꯑꯣꯏ ꯀꯩꯅ ꯆꯣꯂꯔ ꯑꯣꯏ
ꯀꯔꯝ ꯀꯥꯟꯅꯣꯗꯦꯕ ꯍꯧꯪꯆꯦ
ꯀꯩꯅꯣ ꯑꯦꯛꯖꯥꯝ ꯂꯣꯏꯔꯦ ꯀꯩꯅꯣ ꯑꯦꯍꯦ ꯖꯝꯗꯨ ꯀ꯭ꯂꯥꯁ
ꯅꯪ ꯉꯥꯎꯁꯤꯟꯅꯩꯌꯦꯦ ꯀꯔꯅꯦ
ꯀꯥꯎꯊꯣꯛꯈ꯭ꯔꯦ
ꯑꯗ ꯗ꯭ꯔꯃꯥꯒꯤ ꯏꯁꯀ꯭ꯔꯤꯞꯀ ꯄꯥꯔꯒ ꯀꯥꯊꯣꯛꯈꯤꯔ ꯃꯥꯜꯂꯦ ꯅꯪꯒꯤꯗꯣ ꯑꯩꯁꯤ
ꯎꯝ
ꯍꯃꯂꯦ ꯍꯦꯟꯃꯜꯂꯦꯀꯣ ꯃꯤꯅ ꯅꯣꯞꯄꯀꯥꯟꯗ ꯇꯥꯔꯦ ꯍꯥꯏꯔꯛꯑꯅꯤ ꯅꯣꯏ ꯁꯥꯟꯅꯕꯗ
ꯉꯁꯤꯁꯦ ꯑꯩꯁꯦ ꯈꯨꯗꯛ ꯌꯥꯝ ꯁꯥꯎꯅꯤꯡꯕꯅꯦꯕ ꯅꯪ ꯍꯧꯖꯤꯛ ꯁꯥꯟꯅꯕ꯭ꯔꯥ ꯅꯣꯛꯄꯁꯤꯅ ꯑꯍꯥꯟꯕꯔꯗꯤ ꯉꯁꯤꯒꯤ ꯅ
ꯑꯩꯪ ꯈ ꯈꯔ ꯀ ꯀꯥꯡꯒꯨꯝ ꯅꯣꯏꯗꯤꯦ
ꯑꯩ ꯍꯧꯗꯣꯡ ꯃꯆꯥ ꯀꯣꯛꯑꯦ ꯑꯩ ꯑꯩꯒꯤ ꯀꯥꯔꯗ ꯍꯧꯗꯣꯡ ꯃꯆꯥ ꯃꯔꯤ ꯀꯣꯛꯑꯦ ꯑꯃꯕꯨꯗꯤ ꯁꯤꯈ꯭ꯔꯦ ꯑꯗꯨꯒ ꯃꯄꯤꯗꯨꯣ ꯑꯩꯅ ꯊꯨꯡꯒꯟꯁꯤꯗ ꯊꯝꯂꯝꯃꯕ ꯉꯔꯥꯡꯁꯦ ꯀꯥꯎꯊꯣꯛꯇꯅ ꯐꯃꯨꯡꯗ ꯈꯨꯠꯆꯥꯎ ꯑꯃ ꯍꯥꯏꯔꯝꯃꯤꯗꯣ ꯈꯨꯣꯏꯌꯥ
ꯅꯪ ꯑꯗꯨꯏꯗꯤ ꯄꯨꯂꯞꯨꯒꯠꯇ꯭ꯔ ꯄꯨꯂꯞ ꯍꯨꯒꯠꯂꯝꯃꯅꯤ
ꯃꯣꯝꯄꯥꯛꯁꯨ ꯂꯣꯏꯅ ꯌꯥꯎꯔꯦ
ꯑꯁ ꯅꯝꯅꯤ ꯅꯝꯊꯤꯗ꯭ꯔꯣ ꯅꯝꯊꯤꯕꯅꯦ
ꯈꯨꯅ ꯊꯦꯡꯕꯗꯒꯤ ꯈꯨꯗꯧ ꯁꯥꯎꯅꯤꯡꯗꯅ ꯉꯁꯥꯏ ꯑꯗꯒꯤ ꯉꯁꯤ ꯁꯦꯃꯤꯅꯥꯔꯒ ꯄꯨꯡ ꯇꯦꯛꯦꯡ ꯊꯦꯡꯉꯦ ꯆꯠꯄ ꯃꯤꯅ ꯄꯨꯡ ꯅꯤꯄꯥꯟ ꯂꯥꯛꯑꯣ ꯍꯥꯏꯕꯗꯣ ꯑꯩꯅ ꯇꯔꯥꯒ ꯆꯠꯂ
ꯑꯦ ꯑꯗꯨꯗꯤ ꯅꯪ ꯀꯥꯒꯤ ꯁ ꯃꯅꯤꯡꯒꯤꯗꯣ ꯂꯣꯟꯂꯝꯗ꯭ꯔꯥꯑꯣ ꯂꯣꯜꯂꯝꯃꯅꯤ ꯅꯪ ꯑꯗꯨꯅꯅꯦ ꯐꯥꯖꯤꯜꯂꯝꯃꯤꯁꯦ
ꯅꯍꯥꯟꯈꯩꯗꯤ ꯃꯄꯤꯗꯣ ꯃꯄꯥꯟꯗ ꯊꯥꯡꯗꯣꯛꯑꯝꯕꯅꯦꯕ ꯑ ꯑꯗꯨꯝ ꯆꯪꯍꯟꯗꯦꯕ ꯃꯆꯥ ꯑꯗꯣ ꯑꯍꯤꯡ ꯑꯗꯨꯝ ꯂꯩꯔꯍꯜꯂꯦꯕ ꯑꯗꯣ ꯉꯔꯥꯡꯗꯤ ꯌꯦꯡꯉꯝꯗ꯭ꯔꯕ ꯑꯩꯅ ꯌꯣꯛꯇꯤ ꯍꯣꯁꯇꯦꯜꯒꯤ ꯍꯧꯗꯣꯡꯅꯤꯕ
ꯑ ꯑꯗꯨꯝ ꯅꯪꯅ ꯑꯗꯨꯝ ꯅꯪ ꯀꯥꯗ ꯀꯣꯛꯍꯜꯂꯤꯕ
ꯑꯩ ꯀ ꯑꯩ ꯀ ꯃ ꯇꯦꯛ ꯀꯣ ꯑꯝꯕ
ꯍ ꯍ ꯍ ꯑꯣꯏ ꯃꯣꯏꯅ ꯃꯣꯏꯅ ꯃꯣꯏꯅ ꯄꯣꯛꯆꯔꯝꯕ
ꯎꯝ ꯀꯣꯛꯆꯔꯝꯕ ꯑꯗꯣꯝꯗꯣ ꯌꯦꯡꯕ ꯂꯥꯛꯑꯣ ꯃꯈꯥꯗ ꯑꯩ ꯅꯪꯊꯣꯛꯈ꯭ꯔꯦ
ꯃꯁꯛ ꯅꯨꯡꯁꯤꯕ꯭ꯔꯥ ꯄꯤ ꯄꯤꯅ ꯅꯨꯡꯁꯤꯔꯝꯅꯤ
ꯈꯪꯗꯦ ꯍꯧꯖꯤꯛꯁ ꯅꯨꯡꯁꯤꯗꯦ ꯉꯁꯤꯗꯩꯗꯤ ꯅꯨꯡꯁꯤꯗ꯭ꯔꯦ
ꯃꯊꯤ ꯅꯝꯊꯤꯕ ꯐꯥꯏꯖꯤꯂꯝꯕꯗꯩ ꯅꯨꯡꯁꯤꯒꯤꯗ꯭ꯔꯦ
ꯎ ꯑꯗꯨꯕꯨ ꯁꯤꯗꯣꯛꯎꯈꯤꯒꯦ ꯑꯩ ꯀꯥꯎꯕꯨ ꯀꯥꯎꯋꯤꯏꯗꯪ ꯊꯤ ꯂꯩꯍꯧꯋꯦ ꯍꯩꯅꯗꯕꯅ ꯂꯣꯏꯔꯦ ꯍꯣꯏ ꯊꯝꯃꯒꯦ ꯑꯩ ꯐꯤꯗꯣ ꯑꯃꯝꯇ ꯌꯦꯡꯉꯨꯒꯦ ꯅꯝ
ꯍꯣꯏ ꯍꯣꯏ ꯑꯩꯌꯦ ꯊꯝꯒꯦ ꯅꯪ
ꯊꯝꯃꯣ ꯊꯝꯃꯣ ꯎꯝ